ꯍꯜꯂꯣ꯫
ꯀꯩꯗꯧꯔꯤꯅꯣ꯫
ꯍꯜꯂꯣ꯫
ꯀꯩꯗꯧꯔꯤꯅꯣ ꯇꯥꯕ꯭ꯔꯥ꯫
ꯇꯥꯏꯌꯦ ꯂꯥꯏꯔꯤꯛ ꯄꯥꯔꯤꯅꯦ ꯀꯣꯜ ꯇꯧꯔꯛꯀꯦ ꯍꯥꯏꯔꯗꯤ ꯍꯥꯟꯅ ꯍꯥꯏꯔꯛꯑꯣ ꯑꯗꯨ ꯅꯠꯇ꯭ꯔꯗꯤ ꯌꯥꯗꯦꯀꯣ꯫
ꯀꯣꯜ ꯇꯧꯔꯀꯦ ꯍꯥꯟꯅ ꯍꯥꯏꯒꯗꯕꯅꯦ ꯌꯥꯗꯦ ꯅꯪꯒꯤꯁꯦ꯫
ꯑꯩ ꯈꯪꯗꯕꯒꯤꯅꯦ ꯑꯩꯔꯣ ꯐꯤ ꯁꯨꯨꯔꯤꯌꯦꯅꯦ ꯑꯥꯎ ꯍꯥꯏꯌꯣ ꯅꯪ ꯍꯥꯏꯌꯣ
ꯀꯥꯏꯗ ꯂꯩꯒꯦ ꯌꯨꯝꯗꯔꯣ
ꯌꯨꯝꯗꯅꯦ ꯅꯪꯗꯤ ꯀꯗꯥꯏꯗ ꯂꯩꯕ꯭ꯔꯅꯦ
ꯑꯩꯁꯨ ꯑꯩꯒꯤ ꯃꯐꯝꯗ ꯂꯩꯌꯦ
ꯅꯨꯉꯥꯏꯔꯤꯕ꯭ꯔꯣꯅꯦ
ꯀꯩ ꯍꯥꯏꯕꯅꯣ
ꯅꯨꯡꯉꯥꯏꯔꯤꯕ꯭ꯔꯣ ꯍꯥꯏꯕ ꯅꯣꯏꯗꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯈꯣꯏꯗꯗꯤ ꯈꯪꯗꯦꯗ ꯅꯨꯡꯉꯥꯏꯔꯤꯕ꯭ꯔꯥ ꯅꯨꯡꯉꯥꯏꯗ꯭ꯔꯤꯕ꯭ꯔꯥ
ꯑꯩ ꯋꯥꯔꯤ ꯂꯤꯕꯤꯌꯣꯔꯥ
ꯂꯤꯕꯤꯌꯣ ꯂꯤꯕꯤꯌꯣ
ꯅꯍꯥꯟꯗꯣ
ꯎꯝ
ꯑꯩꯈꯣꯏ ꯄꯤꯀꯤꯅꯤꯛ ꯆꯠꯄ ꯄꯤꯀꯤꯅꯤꯛ ꯆꯠꯄꯗꯣ ꯏꯁꯤꯡ ꯃꯐꯝꯗ ꯆꯠꯄꯅꯦꯕ ꯏꯁꯤꯡ ꯃꯐꯝꯗ ꯆꯠꯄꯗꯣ ꯀꯩꯅꯣ ꯃꯣꯏꯅ ꯑꯥ ꯅꯨꯄꯤ ꯑꯩꯈꯣꯏ ꯎꯝ ꯑꯩꯈꯣꯏꯁꯤꯡ ꯈꯛꯇ ꯆꯠꯅꯕ ꯍꯥꯏ ꯍꯥꯏꯅꯕꯅꯦꯕ ꯑꯗꯨꯗ ꯑꯥ ꯅꯨꯄꯥꯁꯤꯡꯁꯨ ꯃꯣꯏꯅ ꯅꯨꯄꯤ ꯈꯔꯅꯀꯣ ꯑꯈꯣꯏꯒꯤ ꯏꯃꯥꯟꯅꯕꯤ ꯈꯣ ꯈꯔꯅꯀꯣ ꯃꯣꯏꯅ ꯍꯥꯏꯗꯕꯤꯗ ꯅꯨꯄꯥꯁꯤꯡ ꯄꯨꯔꯛꯄ ꯃꯣꯏꯅꯁꯨ ꯄꯩꯁꯥ ꯑꯩꯈꯣꯏꯁꯦ ꯄꯩꯁꯥ ꯎꯝ ꯀꯟꯇ꯭ꯔꯤꯕ꯭ꯌꯨꯁꯟ ꯇꯧꯔꯒ ꯆꯠꯄꯅꯦꯕ ꯆꯥꯝꯉꯥ ꯆꯥꯝꯉꯥ ꯀꯟꯇ꯭ꯔꯤꯕ꯭ꯌꯨꯁꯟ ꯇꯧꯔꯒ ꯆꯠꯄꯅꯦꯕ ꯑꯗꯣ ꯃꯣꯏꯅ ꯄꯨꯔꯛ ꯑꯥ ꯃꯣꯏꯅ ꯅꯨꯄꯥꯁꯤꯡꯗꯣ ꯄꯨꯔꯛꯀꯦ ꯃꯣꯏꯁꯨ ꯌꯥꯎꯍꯟꯒꯦ ꯍꯥꯏꯗꯕꯤꯗ ꯃꯣꯏꯅ ꯄꯨꯔꯛꯄ ꯑꯗꯨꯗ ꯑꯩꯈꯣꯏꯅ ꯑꯩꯈꯣꯏ ꯑꯃ ꯑꯅꯤ ꯑꯍꯨꯝꯅ ꯁꯥꯎꯕꯒ ꯁꯥꯎꯕꯅꯦꯕ ꯃꯣꯏꯅ ꯃꯣꯏꯅ ꯍꯦꯟꯅ ꯃꯣ ꯅꯣꯏꯅ ꯃꯤ ꯍꯦꯟꯅ ꯄꯨꯔꯛꯀꯦ ꯍꯥꯏꯔꯗꯤ ꯎꯝ ꯍꯦꯟ ꯍꯥꯟꯅ ꯍꯥꯏꯕ ꯌꯥꯗ꯭ꯔꯣ ꯄꯩꯁꯥꯁꯨ ꯍꯦꯟꯅ ꯄꯤꯕ ꯌꯥꯗ꯭ꯔꯣ ꯍꯥꯏꯕꯅꯦꯕ
ꯃꯣꯏꯅ ꯄꯤꯗꯕ ꯃꯣꯏꯅ ꯄꯤꯗꯕ ꯆꯥꯛ ꯆꯥꯕꯁꯨ ꯃꯣꯏꯅ ꯍꯦꯟꯅ ꯂꯣꯏꯅ ꯆꯥꯔꯦꯕ ꯑꯗꯨꯁꯨ ꯂꯥꯡꯕꯁꯨ ꯃꯣꯏꯅ ꯍꯦꯟꯅ ꯂꯥꯡꯕ ꯑꯩꯈꯣꯏꯗꯣ ꯌꯥꯝ ꯁꯥꯎꯅꯤꯡꯕꯅ
ꯑꯗꯨꯒꯤ ꯁꯥ ꯁꯥꯎꯔꯒ ꯑꯃ ꯑꯝ
ꯅꯣꯏꯗ ꯆꯠꯅꯤꯡꯉꯤ ꯍꯥꯏꯔꯒꯤꯟ ꯍꯥꯏ ꯍꯥꯏꯕ ꯇꯥꯥꯏꯌꯦꯅ
ꯑꯥ ꯑꯗꯨꯅꯦ ꯑꯗꯨꯅꯦ ꯆꯨꯝꯃꯦ ꯆꯨꯝꯃꯦ ꯃꯣꯏ ꯑꯗꯨ ꯍꯥꯏꯗꯕꯒꯤꯅꯦꯕ ꯑꯩꯈꯣꯏꯅ ꯁꯥꯎꯅꯤꯡꯕꯒꯤ ꯅꯣꯏꯁꯦ ꯃꯊꯪꯗ ꯑꯗꯨꯃꯥꯏꯅ ꯇꯧꯔꯗꯤ ꯑꯃꯨꯛ ꯄꯨꯜꯂꯔꯣꯏ ꯄꯨꯜꯂꯔꯣꯏꯀꯣ ꯅꯣꯏꯒ ꯑꯗꯨꯃꯥꯏꯅ ꯇꯧꯔꯛꯀꯅꯨ ꯑꯩꯈꯣꯏꯁꯨ ꯅꯨꯡꯉꯥꯏꯇꯦ ꯍꯥꯟꯅ ꯍꯥꯏꯗꯦ ꯅꯨꯄꯥꯁꯤꯡ ꯄꯣꯔꯛ ꯀꯦ ꯍꯥꯏꯔꯗꯤ ꯑꯗꯣ ꯍꯥꯏꯔꯛꯄ ꯌꯥꯗ꯭ꯔꯣ ꯑꯩꯈꯣꯏꯁꯨ ꯅꯨꯄꯤ ꯉꯥꯛꯇꯅꯤꯅꯥ ꯇꯜꯂꯤ ꯃꯤ ꯈꯪꯅꯗꯕ ꯃꯤꯕꯨꯗꯤ ꯑꯥ ꯇꯜꯂꯦ ꯄꯨꯟꯕ ꯇꯜꯂꯦ ꯑꯗꯨꯃꯥꯏꯅ ꯇꯧꯔꯛꯀꯅꯣ ꯅꯣꯏ ꯆꯠꯅꯤꯡꯉꯗꯤ ꯅꯣꯏꯒ ꯈꯔ ꯑꯥ ꯍꯥꯟꯅ ꯅꯣꯏ ꯅꯣꯏꯈꯛ ꯇꯥ ꯅꯣꯏ ꯃꯁꯦꯟ ꯆꯠ ꯆꯠꯅꯔꯣ ꯍꯥ ꯍꯥꯏ ꯍꯥꯏ ꯍꯥꯏꯕꯅꯦ ꯍꯥꯏꯕꯅꯦꯕ ꯑꯩꯈꯣꯏꯅ ꯑꯗꯨꯗ ꯃꯣꯏꯅ ꯑꯁ ꯀꯩꯅꯣ ꯑꯝ ꯀꯩꯅꯣ ꯑꯁꯤꯕꯨ ꯑꯩꯈꯣꯏꯅ ꯑꯁꯤꯗꯤ ꯀꯥꯏꯗꯦꯗꯅ ꯀꯩꯅꯣ ꯑꯗꯨꯝ ꯄꯨꯟꯕ ꯌꯥꯏꯌꯦꯅ ꯍꯥꯏ ꯃꯣꯏꯅꯥ ꯑꯩꯈꯣꯏꯅ ꯀꯩꯅꯣ ꯑꯁꯤꯗꯤ ꯌꯥꯗꯦꯍꯦ ꯑꯩꯈꯣꯏꯁꯨ ꯅꯨꯄꯤ ꯃꯁꯦꯟ ꯈꯛꯇꯅꯤꯅ ꯈꯔꯗꯤ ꯑꯝ ꯎꯝ ꯀꯝꯐꯣꯔꯇꯦꯕꯜ ꯑꯣꯏꯅꯕ ꯇꯧꯒꯗꯕꯅꯦ ꯀꯝꯐꯣꯔꯇꯦꯕꯜ ꯑꯣꯏꯅ ꯑ ꯑꯗꯨꯅꯦꯕ ꯃꯩ ꯍꯥꯏꯌꯣꯕ ꯑꯗꯨꯒꯤ ꯌꯥꯝ ꯇꯟꯕꯩ ꯋꯥꯅꯤꯗ ꯌꯥꯝ ꯇꯜꯂꯦ ꯃꯣꯏꯁꯦ ꯑꯗꯣ ꯅꯍꯥꯟ ꯀꯩꯅꯣ ꯑꯩꯈꯣꯏ ꯐꯦꯔꯋꯦꯜ ꯄ꯭ꯔꯣꯒꯥꯥꯝꯁꯨ ꯇꯧꯋꯦꯕ ꯐꯦꯔꯋꯦꯜ ꯄ꯭ꯔꯣꯒꯥ꯭ꯔꯥꯝ ꯇꯧꯕꯗꯣ ꯎꯝ ꯃꯤ ꯈꯔ ꯑ ꯀꯩꯅꯣ ꯑ ꯄ꯭ꯔꯣꯒꯥꯝ ꯁꯤꯟꯕꯁꯤꯡꯗꯣ ꯑꯩꯈꯣꯏ ꯀ꯭ꯂꯥꯁ ꯈꯛꯇꯅꯦꯕ ꯑꯗꯣ ꯁꯤꯟꯕꯁꯤꯡꯗꯣ ꯃꯣꯏꯅ ꯗꯤꯁꯀꯁꯟ ꯇꯧꯁꯦ ꯀꯩ ꯀꯩꯅꯣ ꯑ ꯇꯥꯟꯅꯁꯦ ꯍꯥꯏꯕ ꯇꯥꯟꯅꯁꯦ ꯍꯥꯏꯕꯒꯤ ꯑꯩꯈꯣꯏꯅ ꯑ ꯇꯅꯁꯦ ꯂꯥꯛꯑꯣ ꯁ꯭ꯀꯨꯜ ꯏ ꯀ꯭ꯂꯥꯁ ꯑꯝ ꯗ ꯂꯥꯛꯑꯣ ꯍꯥꯏꯕꯒꯤ ꯂꯣꯏꯅ ꯆꯠꯂꯦꯕ ꯑꯩꯈꯣꯏꯗꯣ ꯆꯠꯄ ꯀꯥꯟꯗ ꯌꯥꯗ꯭ꯔꯦ ꯅꯪꯒꯤꯗꯣ ꯆꯠꯄ ꯀꯥꯟꯗ ꯃꯣꯏꯅ ꯂꯥꯛꯑꯣ ꯍꯥꯏ ꯍꯥꯏꯕꯒꯤ ꯆꯠꯂꯦꯕ ꯃꯣꯏꯅ ꯁꯦꯝ ꯁꯥꯕꯗꯣ ꯂꯣꯏꯅ ꯑꯩꯈꯣꯏꯅ ꯑꯁꯤ ꯇꯧꯁꯦ ꯑꯁꯨꯃꯥꯏꯅ ꯇꯧꯁꯦ ꯍꯥꯏꯕ ꯀꯥꯟꯗ ꯃꯣꯏꯅ ꯑꯁ ꯑꯁꯤꯗꯤ ꯌꯥꯗꯦꯗ ꯑꯗꯨꯝ ꯃꯣꯏꯅ ꯇꯥꯟꯅꯁꯦ ꯍꯥꯏꯔꯒ ꯃꯣꯏꯅ ꯂꯣꯏꯅ ꯍꯦꯛ ꯑ ꯃꯣꯏꯅ ꯍꯥꯏꯕ ꯈꯛꯇ ꯑꯃꯨꯛ ꯇꯧꯕ ꯑꯗꯨꯒꯤ ꯑꯩꯈꯣꯏꯅ ꯁꯥꯎꯅꯤꯡꯕꯒꯤꯀꯣ ꯃꯊꯪꯗ ꯆꯠ ꯆꯠꯇꯕꯅꯦꯕ ꯑꯃꯨꯛ ꯑꯗꯨꯅ ꯐꯦꯋꯦꯜ ꯐꯦꯔꯋꯦꯜ ꯅꯨꯃꯤꯠꯇꯁꯨ ꯑꯩꯈꯣꯏꯅ ꯆꯠꯄ ꯃꯇꯝꯗ ꯀꯩꯅꯣ ꯆꯥꯛ ꯆꯥꯕꯁꯨ ꯀꯣ ꯆꯥꯛ ꯆꯥꯕꯁꯨ ꯑ ꯂꯨꯄꯥ ꯆꯥꯝꯃꯉꯥꯅꯦꯕ ꯑ ꯑꯩꯈꯣꯏꯅ ꯄꯤꯕꯗꯣ ꯑꯗꯣ ꯆꯥꯛꯄꯨꯗꯤ ꯎꯝ ꯌꯥꯡꯈꯩ ꯏꯔꯥ ꯀꯩꯅꯣ ꯂꯨꯄꯥ ꯆꯥꯝꯃꯗꯤ ꯌꯥꯎꯗꯕꯅꯦ ꯑꯗꯨ ꯑꯣꯏꯕꯅꯤꯅꯀꯣ ꯑꯩꯈꯣꯏꯅ ꯄ꯭ꯂꯦꯠꯇꯣ ꯄꯦꯛꯀꯤꯡ ꯇꯧꯕ ꯆꯥꯛ ꯄꯦꯛꯀꯤꯡ ꯇꯧꯕꯅꯦꯕ ꯑꯗꯣ ꯌꯣꯝꯕ ꯆꯥꯛ ꯑꯗꯨ ꯑꯩꯈꯣꯏꯅ ꯑꯅꯤ ꯑꯅꯤ ꯂꯧꯕ ꯃꯣꯏꯅ ꯉꯝꯕ ꯌꯥꯕ꯭ꯔꯥꯅ ꯑꯩꯈꯣꯏꯅ ꯑꯅꯤ ꯑꯅꯤ ꯂꯧꯕꯅꯦꯕ ꯏꯁꯩꯁꯤꯡꯁꯨ ꯃꯣꯏꯅ ꯂꯣꯏꯅ ꯃꯣꯏ ꯃꯣꯏꯅ ꯄꯥꯝꯕ ꯈꯛꯇꯛ ꯂꯣꯏꯅ ꯁꯛꯀꯦꯕ ꯑꯩꯈꯣꯏꯅ ꯄꯥꯝꯕ ꯁꯨꯝ ꯁꯛ ꯁꯛꯇ ꯁꯛꯇꯕꯗ ꯄ꯭ꯔꯣꯒꯥꯝꯁꯨ ꯌꯥꯝ ꯊꯦꯡꯅ ꯍꯧ ꯍꯧꯋꯦ
ꯍ
ꯌꯥꯝ ꯇꯜꯂꯦꯕ ꯋꯥ ꯉꯥꯡꯅꯤꯡꯗꯕꯁꯦ ꯑꯗꯨꯗ ꯐꯣꯇꯣ ꯈꯔ ꯈꯤꯇꯪ ꯀꯥꯞ ꯄꯒ ꯑꯗꯨꯝ ꯌꯨꯝ ꯍꯜꯂꯕꯅꯦꯕ
ꯅꯨꯡꯉꯥꯏꯔꯤꯕ꯭ꯔꯣ ꯑꯗꯨꯗꯤ
ꯅꯨꯡꯉꯥꯏꯔꯤꯗ ꯀꯥꯏ ꯆꯠꯀꯦ ꯉꯁꯤꯗꯤ
ꯃꯁꯤꯗꯤ ꯁꯤꯟꯗꯤ ꯁꯟꯗꯦ ꯑꯣꯏꯅꯤꯅ ꯌꯨꯝꯗ ꯑꯗꯨꯝ ꯂꯩꯅꯦ
ꯕ꯭ꯔꯣ ꯍꯣ ꯀꯩ ꯍꯤꯟꯖꯥꯡ ꯆꯥꯒꯦ ꯀꯩ ꯏꯟꯖꯥ ꯆꯥꯕꯅꯣ
ꯍꯥꯥ
ꯀꯩ ꯍꯤꯟꯖꯥꯡ ꯆꯥꯕꯅꯣ
ꯉꯁꯤꯗꯤ ꯑꯂꯨꯒ ꯏꯔꯣꯟꯕꯅꯦ ꯅꯣꯏꯗꯤ
ꯑꯦꯈꯣꯏꯁꯨ ꯍꯋꯥꯏ ꯆꯥꯏꯗ ꯍꯋꯥꯏ ꯆꯥꯏ ꯑꯗꯨꯒ ꯌꯦꯔꯨꯝ ꯉꯧꯕ ꯆꯥꯏꯌꯦ ꯑꯗꯨꯒ ꯑꯈꯥꯕ ꯃꯅꯥꯗꯣ ꯃꯅꯥ ꯑꯈꯥꯕ ꯑꯃ ꯂꯩꯗꯅ ꯈꯔꯥ ꯍꯥꯎ ꯍꯥꯎꯔꯒ ꯃꯅꯝ ꯅꯝꯊꯤꯕꯗꯣ ꯗꯣ ꯉꯧꯔꯒ ꯆꯥꯏꯌꯦ ꯑꯩꯗꯤ ꯑꯗꯨꯒ ꯑꯥ ꯃꯦꯠꯄ ꯑꯃꯒ
ꯑꯥꯍꯥꯎ ꯍꯥꯎꯕ ꯆꯥꯎꯅꯦ ꯅꯣꯏꯗꯤ ꯀꯔꯤꯅꯣ
ꯄꯩꯁꯥ ꯂꯩꯇꯕꯒꯤꯅꯤꯅꯦ ꯆꯥꯅꯤꯡꯉꯦ ꯅꯣꯏꯗꯤ ꯍꯌꯦꯡ ꯀꯥꯏ ꯆꯠꯀꯅꯤ
ꯈꯪꯗꯦ ꯍꯌꯦꯡ ꯑꯩꯈꯣꯏꯁꯦ ꯀꯗꯨꯥꯏꯗ ꯆꯠꯇꯣꯏ ꯂꯥ ꯂꯧ ꯆꯥꯛꯀꯅꯤ
ꯂꯧ ꯆꯠꯀꯗ꯭ꯔꯣ
ꯂꯧ ꯆꯠꯀꯅꯤ ꯂꯧꯗ ꯀꯔꯤ ꯀꯔꯤꯅꯣ ꯂꯩꯕ ꯁꯤꯡꯗꯣ
ꯎꯝ ꯇꯧꯒꯅꯤ ꯑꯗꯣ ꯑꯥ ꯑꯩ ꯃꯊꯪ ꯊꯥ ꯂꯥꯛꯀꯅꯦꯕ ꯑꯗꯨꯗ ꯑ ꯑ ꯌꯨꯝꯗ ꯑꯃꯨꯛ ꯂꯥꯛꯑꯣ ꯌꯨꯝꯗ ꯂꯩꯔꯤꯕ꯭ꯔꯣ ꯍꯧꯖꯤꯛ ꯐꯥꯎ
ꯂꯩꯇ꯭ꯔꯦ ꯑꯩꯒꯤ ꯌꯨꯝ ꯌꯨꯝꯗ ꯂꯩꯔꯦ ꯉꯁꯤꯗꯤ ꯅꯣꯏ ꯅꯨꯕꯥꯅꯤ ꯂꯥꯛꯀꯗ꯭ꯔꯥ ꯅꯣꯏ ꯅꯨꯕꯥꯅꯤ ꯂꯥꯛꯗ꯭ꯔꯥ
ꯑꯩ ꯏꯊꯟꯇ ꯑꯣꯏꯗꯣꯏꯅꯦꯗ
ꯂꯥꯛꯑꯣ ꯂꯥꯛꯑꯣ
ꯂꯥꯛꯀꯦ ꯂꯥꯛꯑꯣ ꯑꯗꯨꯗ ꯀꯩꯅꯣ ꯏꯟꯖꯥꯡ ꯑꯍꯥꯎꯕ ꯑꯃ ꯆꯥ ꯆꯥꯁꯦ ꯑꯃꯨꯛ
ꯆꯥꯁꯦ ꯏꯆꯦꯁꯨ ꯃꯣꯏꯗꯣ ꯑꯥꯗ ꯆꯀꯅꯤ ꯍꯥꯏꯅꯦ ꯂꯔꯤꯛ ꯇꯝꯕ
ꯀꯥꯏꯗ
ꯑꯥ ꯃꯅꯤꯡ
ꯑꯣ ꯑꯣ
ꯑꯗꯨꯗꯤ ꯅꯤꯕꯥꯟ ꯅ ꯅ ꯅꯕꯥꯅꯤꯗꯣ
ꯍꯣꯏ
ꯌꯥꯝ ꯌꯥꯝꯅ
ꯊꯨꯅ ꯂꯥꯎ
ꯂꯩꯕ ꯅꯨꯡꯉꯥꯏ ꯂꯨ ꯂꯩꯕ ꯅꯨꯡꯉꯥꯏ ꯅꯨꯡꯉꯥꯏꯔꯔꯣꯏꯅꯦ ꯑꯃꯗꯣ ꯅꯪꯒꯤ ꯅꯪꯒꯤ ꯅꯪꯒꯤ ꯅꯆꯤꯟ ꯅꯆꯤꯟꯗꯣ
ꯎꯝ
ꯅꯪꯒꯤ ꯅꯅꯥꯎ ꯅꯨꯄꯤꯗꯣ ꯍꯥꯏꯌꯣ ꯏꯅꯥꯎ ꯅꯨꯄꯤꯗꯣ ꯍꯥꯏꯌꯣ ꯑꯗꯨꯃꯥꯏꯅ
ꯍꯥꯥ
ꯏꯅꯥꯎꯅꯨꯄꯤꯗꯣ ꯍꯥꯏꯌꯣꯕ
ꯑꯍꯥꯎ ꯑꯕꯥ ꯑꯍꯥꯎ ꯑꯍꯥꯎꯕꯥ ꯊꯣꯡꯒꯦ ꯅꯪ ꯂꯥꯛꯂꯀꯥꯟꯗ
ꯍꯣꯏ ꯍꯣꯏ ꯊꯣꯡꯕ ꯍꯩꯔꯕꯣꯅꯦ
ꯉꯁꯤꯗꯤ ꯌꯥꯝ ꯍꯩꯌꯦꯅꯦ
ꯑꯦꯁ ꯍꯩꯔꯗꯤ ꯐꯔꯦ ꯍꯩꯇ꯭ꯔꯗꯤ
ꯅꯣꯏ ꯅꯣꯏ ꯑꯦꯛꯖꯥꯝ ꯎꯝ ꯗꯦꯠ ꯅꯣꯏ ꯑꯦꯛꯖꯥꯝ ꯗꯦꯠ ꯀꯌꯥꯗꯅꯣ
ꯑꯅꯤ ꯑꯍꯨꯝꯗꯔ ꯑꯣꯏꯔꯝꯒꯅꯤ ꯑꯩꯁꯨ ꯐꯖꯅ ꯀꯥꯎ ꯐꯖꯅ ꯀꯥꯎ ꯑꯥ ꯈꯪꯗ꯭ꯔꯦ ꯀꯥꯎꯈ꯭ꯔꯦ ꯌꯦꯡꯗꯕꯒꯤ ꯑꯃꯨꯛ ꯑꯉꯥꯡꯁꯤꯡꯒꯤꯗꯤ ꯔꯤꯖꯜ ꯀꯔꯝ ꯀꯥꯟꯗ ꯊꯣꯛꯂꯛꯀꯅꯤ ꯑꯉꯥꯡꯁꯤꯡꯒꯤꯗꯤ ꯔꯤꯖꯜ ꯑꯉꯥꯡꯁꯤꯡꯒꯤ ꯔꯤꯖꯜꯗꯤ ꯀꯔꯝ ꯀꯥꯟ ꯊꯣꯛꯂꯛꯀꯅꯤ
ꯈꯪꯗꯦꯅꯦ ꯗꯦꯠ ꯑꯦꯠ ꯗ ꯁ꯭ꯀꯨꯜ ꯀꯥꯒꯅꯤ ꯍꯥꯏꯅꯦ
ꯑꯣ ꯈꯪꯗꯦ ꯅꯣꯏ ꯂꯧꯗꯤ ꯂꯣꯏꯔꯕꯣ
ꯂꯧꯗꯤ ꯂꯣꯏꯗ꯭ꯔꯤꯌꯦꯅꯦ ꯌꯥꯝ ꯂꯩꯅꯦ
ꯍꯥ ꯅꯠꯇꯦ ꯆꯦꯡꯒꯤ ꯂꯧꯗꯣ
ꯁꯤꯡ ꯁꯤꯡ ꯁꯤꯡꯗꯣ ꯁꯤꯡꯗꯣ
ꯅꯠꯇꯦ ꯐꯧꯒꯤ ꯂꯧꯗꯣ
ꯐꯧꯔꯣ ꯂꯣꯏꯔꯦꯅꯦ ꯂꯣꯏꯅꯃꯛ ꯂꯣꯏꯔꯦ
ꯑꯣ ꯑꯦꯁ ꯑꯁ ꯐꯖꯅ ꯉꯥꯝꯊꯣꯛꯏꯍꯦ ꯍꯧꯖꯤꯛꯇꯤ
ꯑꯁ
ꯐꯖꯅ ꯇꯧꯊꯣꯛꯏꯍꯦ
ꯎꯝ ꯍꯌꯦꯡꯗꯤꯀꯣ ꯂꯧꯗ ꯁꯤꯡꯗꯣ ꯕꯣꯔꯥ ꯕꯣꯔꯥ ꯂꯧ ꯂꯧꯅꯤꯡꯉꯥꯏ ꯆꯠ ꯆꯠꯀꯅꯤꯅꯦ
ꯎꯝ ꯎꯝ ꯎꯝ ꯑꯦ ꯆꯠꯂꯣ ꯆꯠꯂꯣ ꯊꯕꯛ ꯂꯩꯕꯅꯤꯅ ꯆꯠꯀꯗꯕꯅꯤ
ꯎꯄꯥꯏ ꯂꯩꯇ꯭ꯔꯦ ꯑꯩꯈꯣꯏꯗꯤ ꯆꯤꯡꯗ ꯂꯩꯕꯒꯤꯅ ꯂꯩꯕꯒꯤ ꯅꯣꯏꯗꯤ ꯅꯨꯡꯉꯥꯏꯅꯦ ꯑꯗꯨꯗ ꯂꯩꯔꯒ ꯐꯝꯂꯒ ꯆꯥꯔꯒ ꯇꯨꯝꯂꯒ
ꯀꯗꯥꯏꯗꯒꯤ ꯅꯨꯡꯉꯥꯏꯕꯅꯣꯗ ꯑꯦꯛꯖꯥꯝ ꯂꯩꯕꯁꯤꯗ ꯃꯊꯥ ꯁꯥꯔꯒ ꯂꯩꯕꯅꯦ
ꯂꯣꯏꯅꯃꯛ
ꯃꯊꯥ ꯌꯥꯝ ꯁꯥꯔꯒ ꯂꯩꯕꯅꯦ ꯑꯩꯈꯣꯏꯗꯤ
ꯊꯥꯕ ꯂꯣꯏꯅ ꯍꯩꯕ꯭ꯔꯣ ꯅꯪ ꯑꯦꯛꯖꯥꯝꯒꯤꯗꯣ
ꯍꯩꯇ꯭ꯔꯤꯗ ꯀꯗꯥꯏꯒꯤ ꯅꯣꯏꯗꯤ ꯑꯦꯛꯖꯥꯝ ꯂꯣꯏꯔꯕꯣ ꯑꯗꯣ
ꯔꯣꯏꯔꯦ ꯄ꯭ꯔꯥꯇꯤꯀꯦꯟꯗꯤ ꯊꯥꯗ꯭ꯔꯤꯌꯦ ꯗꯦꯠ ꯐꯤꯐꯇꯤꯟ ꯑꯗꯨ ꯑꯗꯨꯋꯥꯏꯗ ꯂꯩꯒꯅꯤ ꯍꯥꯏꯅꯦ
ꯑꯣ ꯌꯨꯝꯗ ꯑꯃꯨꯛ ꯂꯥꯛꯇꯣꯏꯔꯣ ꯑꯗꯨꯗꯤ
ꯎꯝ ꯂꯥꯛꯈ꯭ꯔꯦ
ꯂꯥꯛꯇꯣꯏꯔꯣ ꯌꯨꯝꯗ ꯑꯃꯨꯛ ꯂꯥꯛꯇꯣꯏꯔꯣ ꯍꯥꯏꯕ
ꯈꯪꯗꯦ ꯈꯪꯗꯦ ꯑꯗꯣ ꯂꯥꯛꯇ꯭ꯔꯕ ꯃꯥꯜꯂꯦꯗ ꯉꯁꯤꯗꯤ
ꯄ꯭ꯔꯦꯛꯇꯤꯀꯦꯜꯅ ꯑꯥ ꯅꯨꯃꯤꯠ ꯀꯌꯥ
ꯅꯨꯃꯤꯠ ꯑꯅꯤ ꯑꯗꯨ ꯍꯥꯏꯅꯦ ꯅꯨꯃꯤꯠ ꯑꯃ ꯑꯅꯤ ꯍꯥꯏꯌꯦ
ꯑꯃ ꯑꯅꯤꯈꯛꯇꯔꯣ
ꯎꯝ ꯑꯃ ꯑꯅꯤꯈꯛꯇꯅꯦ
ꯑꯣ ꯑꯗꯨ ꯑꯣꯏꯔꯁꯨ ꯎꯝ ꯇꯥꯡ ꯐꯤꯐꯇꯤꯟꯗꯒꯤ ꯐꯤꯐꯇꯤꯟꯒ ꯀꯌꯥ
ꯐꯤꯞꯇꯤꯟ ꯁꯤꯛꯁꯇꯤꯟ ꯑꯗꯨꯝ ꯇꯧꯒꯅꯤ ꯍꯥꯏꯅꯦ
ꯑꯣ
ꯑꯩꯈꯣꯏꯅ ꯅꯨꯃꯤꯠꯇ ꯁ꯭ꯀꯦꯞ ꯇꯧꯒꯅꯨ ꯍꯥꯏꯕ ꯑꯗꯨꯒꯤ
ꯑꯥ ꯏꯁꯀꯤꯞ ꯇꯧꯗꯕꯅ ꯐꯔꯦ ꯑꯗꯨꯅ ꯍꯦꯟꯅ ꯐꯔꯦ
ꯁꯤ ꯆꯤꯡꯗ ꯂꯩꯔꯒ ꯑꯣꯛꯇꯣꯁꯨ ꯐꯪꯗꯦꯅꯦ ꯑꯩꯈꯣꯏꯗꯤ ꯌꯥꯝ ꯇꯜꯂꯦ ꯑꯦꯒꯖꯥꯝ ꯆꯠꯄꯁꯦ ꯌꯥꯝ ꯅꯨꯡꯉꯥꯏꯇꯦ ꯍꯥꯏꯕ
ꯑꯣ ꯆꯥꯛ ꯊꯣꯉꯤ ꯆꯥꯛ ꯊꯣꯡꯕ ꯍꯧꯔꯕꯣ
ꯍꯧꯔꯦ
ꯀꯩ ꯍꯤꯟꯖꯥꯡ
ꯈꯪꯗꯦ ꯑꯩ ꯏꯅꯦꯕꯣꯛꯗꯣ ꯊꯣꯡꯉꯦꯅꯦ ꯉꯁꯤ ꯑꯩꯗꯤ ꯊꯣꯡꯗ꯭ꯔꯦ ꯉꯁꯤ
ꯍꯦ ꯌꯥꯝ ꯐꯩꯌꯦꯅꯦ ꯅꯣꯏ ꯅꯅꯦꯝꯕꯣꯛꯁꯨ ꯆꯥꯛ ꯊꯣꯡꯕꯤꯕ ꯂꯩꯕꯅꯤꯅ ꯌꯥꯝ ꯅꯨꯡꯉꯥꯏꯔꯦꯅꯦ